ꯎ ꯐꯗꯤ ꯅꯣꯏꯅꯤꯁꯨ ꯃꯦꯡꯒꯣꯗ ꯆꯥꯅꯤꯡꯉꯥꯏꯂ ꯑꯣ
ꯎꯝ
ꯑꯣ ꯀ ꯄꯥꯛꯂꯥꯏꯒꯤ ꯇꯥꯝꯗꯁꯨ ꯆꯥꯕ ꯌꯥꯏꯌꯦ ꯄꯤꯔꯣꯛꯀꯤꯗꯣ
ꯑꯣ ꯑꯣ ꯌꯥꯏ ꯌꯥꯏ ꯑꯣ ꯆꯠꯈ꯭ꯔꯕ꯭ꯔꯥ ꯐ ꯂꯥꯛꯀꯦ ꯐ꯭ꯂꯥꯏ ꯇꯔ
ꯑ ꯍꯥꯥ
ꯄꯣꯡ ꯀꯌꯥꯒꯤꯦ ꯐ꯭ꯂꯥꯏꯠ꯭ꯔꯥ
ꯍꯒꯤꯅꯦ ꯍꯥꯏꯌꯦ ꯑꯗꯣ ꯈꯔ ꯂꯥꯞꯄꯅꯤꯅ ꯍꯥꯟꯅ ꯆꯠꯈ꯭ꯔꯦ ꯇꯤꯟꯁꯨ ꯊꯤꯟꯕꯤꯔꯦ ꯅꯨꯡꯁꯤꯕꯅꯦ ꯍꯧꯖꯤꯛ ꯍꯜꯂ ꯑꯩ ꯍ
ꯀꯞꯄꯣꯇꯤꯌꯥ ꯅꯪ ꯉꯁꯥꯏ ꯑꯩꯉꯣꯟꯗ ꯇ꯭ꯔꯥꯏ ꯇꯧꯀꯣ ꯑꯅꯤꯔꯥꯛ ꯂꯥꯛꯏꯅ ꯅꯪꯒꯤ
ꯈꯪꯗꯦ ꯑꯗꯨꯗꯤ ꯑꯩꯗꯤ ꯇꯥꯎꯗꯦ
ꯂꯥꯑꯦ ꯅꯪꯒꯤ ꯒꯤ ꯑꯅꯤꯔꯥꯛ
ꯅꯪ ꯇ꯭ꯔꯥꯏ ꯇꯧꯕ꯭ꯔꯥ ꯍꯥꯏꯅ ꯎꯝ ꯄꯥꯏꯒꯅꯨ ꯍꯥꯏꯌꯣ ꯄꯥꯏꯒꯅꯨ ꯍꯥꯏꯌꯣ
ꯄꯤꯔꯣꯏ ꯅꯍꯥꯟꯅ ꯄꯥꯏꯁꯦ ꯄꯥꯏꯁꯦ ꯍꯥꯏꯕꯅꯦ
ꯑꯗꯨꯅꯦ ꯅꯍꯥꯟꯅ ꯄꯥꯏꯕ ꯌꯥꯔꯕꯅꯦ ꯏꯕꯥꯅꯤ ꯑꯗꯨꯝ ꯈꯨꯔꯁꯥꯒꯤ ꯂꯩ ꯍꯥꯏꯕ ꯃꯥ
ꯃꯄꯥꯟ ꯊꯣꯛꯇꯕꯤꯗ ꯑꯁ ꯑꯁ ꯌꯥꯝ ꯐꯥꯔ ꯍꯣꯏ ꯃꯤ ꯈꯪꯅꯕ ꯃꯤ ꯃꯉꯥ ꯇꯔꯨꯛꯒꯨꯝꯕ ꯂꯥꯏꯗꯤ ꯀꯣ ꯭ꯒꯔꯨꯨꯞꯇꯁꯨ ꯃꯔꯛ ꯃꯔꯛ ꯇ ꯍꯥꯌꯦꯞ ꯀꯅꯥ ꯀꯅꯥ ꯀꯣꯜ ꯇꯥꯎꯕ ꯌꯥꯕ꯭ꯔꯥꯅ ꯗꯣ ꯈꯥꯡꯗꯕ ꯃꯤ
ꯎꯅꯤꯡꯗꯕ ꯍꯣꯏ ꯑꯗꯨꯅꯤ ꯄꯨꯅꯤꯡ ꯇꯪ ꯕꯦꯁ ꯂꯣꯏꯔꯗꯤ ꯈꯔꯥ ꯅꯨꯡꯉꯥꯏ
ꯃꯥ ꯑꯁꯤꯗ ꯂꯥꯔꯑꯗꯤ ꯗꯨꯝ ꯀꯣꯜ ꯇꯧꯈꯔꯅꯤ ꯈꯪꯉꯦ ꯀꯂꯨꯅꯦ ꯑꯔꯤꯁꯅꯦ ꯅꯪ ꯅꯦ ꯄꯨꯅꯤꯡꯇꯥꯡ
ꯎꯝ ꯇꯧꯔꯗꯤ ꯌꯥꯔꯦꯕ ꯑꯗꯨꯝ ꯇꯧꯗ꯭ꯔꯁꯨ ꯁꯃꯤꯠ
ꯎꯝ
ꯀ꯭ꯔꯤ ꯅꯣ ꯎꯝ ꯊꯤ ꯐꯥꯏꯅꯤꯡꯉꯦꯍꯦ ꯅꯪ ꯀꯌꯥ ꯁꯨꯈ꯭ꯔꯕ꯭ꯔꯥ ꯑꯗꯨꯝ ꯁꯝꯃꯤꯠ
ꯍꯧꯖꯤꯛꯅ ꯂꯥꯁ ꯑꯣꯏꯔꯝꯅꯤ ꯑꯩꯒꯤꯁꯨ
ꯇꯤꯌꯥꯅꯣ
ꯂꯥꯁꯇꯣ ꯇꯥꯛꯁ ꯐꯥꯏꯚꯇꯣ ꯀꯝꯄ꯭ꯂꯤꯠ ꯇꯧꯒꯔꯥꯅꯤ
ꯑꯗꯨ ꯀꯌꯥ ꯇꯣꯇꯦꯜ ꯀꯌꯥ ꯑꯣꯏꯈ꯭ꯔꯕ꯭ꯔꯥ
ꯈꯪꯗꯦꯕꯣ ꯅꯪꯒꯤꯗꯤꯌꯦ
ꯑꯩ ꯊꯥꯔꯇꯤ ꯁꯨꯈ꯭ꯔꯦ
ꯑꯣ ꯑꯩꯒꯤꯗꯤ ꯇ꯭ꯋꯦꯟꯇꯤꯒꯨꯝꯕ ꯑꯣꯏꯔꯝꯅꯤ ꯑꯗꯨꯗꯤ
ꯑꯣꯍꯣ ꯍꯣꯏ ꯑꯩꯅ ꯍꯥꯟꯅ ꯇꯧꯕꯅꯤꯅꯀꯣ ꯑꯩꯒꯤꯗꯤ ꯈꯔ ꯌꯥꯝ ꯇꯧ ꯃꯥꯅꯦ ꯊꯤ ꯐꯥꯏꯅꯤꯡꯉꯦ ꯍꯧꯖꯤꯛ ꯁꯤ ꯐꯥꯏꯕ ꯂꯣꯏꯔꯒ ꯑꯩꯅꯕꯁꯨ ꯍꯥꯏꯔꯒ ꯂꯥꯛꯀꯦ ꯂꯩ ꯂꯩꯌꯦ ꯑꯁ ꯃꯤꯁꯦꯟ ꯁꯨꯕꯅ ꯂꯣꯏꯔꯦ ꯉꯔꯥꯡ ꯑꯦ ꯔ ꯈꯪꯗꯦ
ꯁꯔꯗꯤ ꯎ ꯁꯅꯥ ꯅꯤꯡ ꯁꯅꯥ ꯅꯤꯡꯗ꯭ꯔꯒ ꯆꯠ
ꯍꯣꯏ ꯉꯔꯥꯡꯗꯩꯁꯨ ꯅ ꯅꯤꯡꯗꯁꯤꯅ ꯁꯤꯗꯤ ꯈꯔ ꯅꯨꯡꯉꯥꯏꯅ ꯇꯧꯕ ꯃꯥꯜꯂꯦ ꯑꯗꯨ ꯑꯣꯏꯔꯁꯨ ꯑꯁ ꯅꯨꯄꯥ ꯈꯣꯏꯂꯦ ꯅꯨꯄꯥ ꯑꯩꯈꯣꯏ ꯂꯩꯔꯗꯤ ꯁꯅꯥꯕ ꯑꯗꯨ ꯇꯝꯃꯦ ꯐ꯭ꯔꯤ ꯑꯣꯏꯗꯦꯕ
ꯁꯞꯕꯁꯤꯗꯤꯗꯣ ꯃꯤ ꯃꯉꯥ ꯇꯔꯨꯛꯀꯨꯝꯕ ꯂꯥꯏꯕ ꯃꯥꯜꯂꯦ ꯑꯗꯨ ꯑꯣꯏꯔꯁꯨ ꯃꯐꯝꯗꯣ ꯌꯥꯎꯔꯗꯤ ꯁꯅꯥꯅꯤꯡꯗꯕ ꯃꯤꯁꯨ ꯌꯥꯝ ꯂꯥꯏꯒꯅꯤ
ꯍꯣꯏ ꯁꯁꯇꯤ ꯍꯥꯏꯔꯗꯤ ꯁꯁꯇꯤ ꯑꯗꯨꯝ ꯂꯩꯔꯕꯅꯈꯥꯏ ꯃꯣꯏ ꯃꯤ ꯁꯨꯔꯗꯤ ꯁꯇꯤ ꯎꯝ ꯁꯇꯤ ꯉꯍ꯭ꯔꯁ ꯀ ꯍꯥꯏꯀꯣ
ꯌꯥꯕꯅꯦ ꯍꯣ ꯎꯝ
ꯐꯨꯔꯤꯠꯁꯨ ꯍꯥꯞꯅꯤꯡꯉꯥꯏ ꯂꯩꯇ꯭ꯔꯦ ꯑꯁ
ꯑꯥ ꯑ ꯉꯔꯥꯡ ꯁꯦꯠꯄꯗꯣ ꯁꯨꯔꯁ ꯁꯨꯗꯒ
ꯎ ꯁꯥ ꯌꯥꯗ꯭ꯔꯣ ꯉꯔꯥꯡꯗꯤ ꯑꯗꯨꯝ ꯄꯥꯛ ꯆꯦꯟꯗꯕꯅꯤꯅꯀꯣ ꯑꯗꯨꯝ ꯊꯤꯔꯣꯏ
ꯌꯥꯝ ꯁꯥꯁꯨ ꯁꯥꯗꯕꯅꯦ
ꯎꯝ ꯑꯩꯁꯨ ꯐꯨꯔꯤꯠ ꯍꯥꯞꯅꯤꯡꯉꯥꯏ ꯂꯩꯇ꯭ꯔꯦ ꯏꯁꯄꯣꯔꯠꯁ ꯀ ꯍꯥꯞ ꯄꯔꯣꯏ ꯂꯩꯇꯦ ꯃꯣꯏ ꯑ ꯚꯤꯁꯤꯁꯤꯅꯤ ꯐꯣꯝ ꯂꯩꯕ ꯅꯠꯇ꯭ꯔꯣ
ꯈꯪꯗꯦ ꯂꯩꯇꯕ ꯃꯥꯜꯂꯦ ꯅꯨꯡꯆꯤꯔꯤꯒꯤ ꯃꯅꯥꯎꯅꯨꯄꯤꯗꯣ ꯑꯩ ꯅꯤꯕꯅꯦ
ꯅꯪ ꯑꯃꯨꯛ ꯍꯥꯏꯈ꯭ꯔꯕ꯭ꯔ ꯃꯤꯉꫭꯟꯗ
ꯍꯥꯏꯕꯅꯦ ꯅꯪꯒꯤ ꯃꯤꯡꯁꯨ ꯎꯋꯦꯅ ꯅꯪꯁꯨ ꯆꯠꯀꯅꯤꯅ
ꯑ ꯀꯔꯤꯔ ꯄꯥꯛ ꯆꯦꯟꯗꯦ ꯈꯨꯠ ꯈꫭꯡ ꯖꫪ ꯂꯣꯏ ꯑꯌꯦ
ꯈ꯭ꯋꯥꯡꯗꯤ ꯈꯔ ꯈꯔ ꯅꯥꯔꯤꯌꯦ ꯍꯧꯖꯤꯛꯐꯥꯎ
ꯃꯤꯁꯦꯟ ꯁꯦꯟ ꯐꯖꯅ ꯅꯥꯥꯏꯌꯦ ꯎꯝ ꯅꯨꯡꯁꯥꯕꯅ ꯅꯣꯡ ꯆꯨꯨꯔꯗꯤ ꯌꯥꯝ ꯐꯥꯒꯅꯤ
ꯑꯁꯤ ꯈꯔ ꯐꯥꯏꯗ
ꯉꯁꯤ ꯁꯥꯏ ꯉꯔꯥꯡ ꯁꯥꯥꯗꯦꯅ
ꯄꯨꯡ ꯍꯌꯦꯡ ꯂꯥꯛꯀꯅꯤꯌꯦ ꯑꯗꯣ ꯚꯨꯋꯥꯟꯗꯣ ꯁꯟꯗꯦ ꯅꯠꯇ꯭ꯔꯗꯤ ꯁꯟꯗꯦꯗ ꯌꯦꯡꯔꯒ ꯆꯠꯁꯦ ꯍꯥꯏꯌꯦ ꯁꯟꯗꯦꯗꯤ ꯁꯥꯉꯣꯏ ꯑꯈꫭꯏ
ꯍꯣꯏ ꯁꯟꯗꯦꯗꯤ ꯁꯪꯉꯣꯏ ꯅꯪꯁꯨ ꯍꯥꯏꯈ꯭ꯔꫭꯅ
ꯎꯝ ꯃꯥꯁꯨ ꯈꯪꯉꯝꯅꯤꯗ ꯑꯗꯨꯕꯨꯗꯤ ꯅꯦꯛꯁ ꯃꯟꯊ ꯆꯠꯄ ꯇꯥꯔꯦ ꯑ ꯅꯦꯛꯁ ꯁꯟꯗꯦꯗꯤ ꯈꫭꯏ ꯀ꯭ꯂꯥꯁ ꯆꯠ ꯇ꯭ꯔꯗꯤ ꯌꯥꯔꫭꯏ
ꯎꯝ ꯎꯝ
ꯅꯦꯛꯁ ꯁꯟꯗꯦ ꯀ꯭ꯂꯥꯁ ꯑꯃꯨꯛ ꯆꯠꯅꯤ
ꯎꯝ
ꯇꯜꯂꯦ ꯀ꯭ꯂꯥꯁ ꯑꯗꯨꯁꯨ
ꯁꯟꯗꯦ ꯑꯅꯤꯒꯨꯝꯕ ꯆꯠꯂꯇꯤ ꯊꯥꫪ ꯁꯟꯗꯦꯒꯨꯝꯕꯗ ꯑꯈꯣꯏꯒꯤꯗꯣ ꯆꯠꯄ ꯌꯥꯒꯅꯤ ꯈꯜꯂꯦ ꯉꯁꯤ ꯀꫭ ꯈꯔ ꯇꯥꯔꯒꯁꯤ ꯁꯦꯚꯤꯡ ꯈꯔ ꯇꯧꯔꯒ
ꯇꯅꯤ ꯎꯐ ꯅꯣꯏ ꯌꯨꯝꯇ ꯏꯪꯕ ꯊꯦꯡꯅꯗ꯭ꯔꯤ
ꯑ
ꯅꯅꯥꯗꯣ ꯀꯃꯥꯏꯅ ꯂꯩ ꯄꯥꯥꯛꯇꯨꯡꯅꯤ
ꯄꯨꯡ ꯑꯍꯨꯝ ꯇꯥꯈ꯭ꯔꯅꯤ
ꯎꯝ
ꯑꯁ
ꯀꯔꯤ ꯆꯦ ꯀꯔꯤꯒꯔꯤ ꯖꯞꯀꯤꯔꯀꯣ
ꯆꯪꯒꯦ ꯁꯇ ꯆꯠ ꯂꯣꯏ ꯍꯥꯏꯌꯦꯌꯦ
ꯍꯥꯥ ꯁ ꯇꯁ ꯀꯅꯤ
ꯆꯠ ꯂꯣꯑ ꯑꯦꯖꯥꯁ ꯇꯧꯒꯅꯤ ꯍꯥꯏꯌꯦꯒ꯭ꯔꯤ ꯒꯥꯔꯤ ꯂꯥꯏꯕꯁꯤꯡꯗꯤ ꯄꯣꯛꯑꯣ ꯍꯥꯏꯕꯅꯤ
ꯑꯗꯨ ꯀꯥꯏ ꯆꯂꯗꯤꯦꯕꯅꯤ ꯁꯅꯥ ꯄꯪꯒꯥꯃꯔꯣꯦ
ꯀꯥꯏꯗꯔꯀꯣ ꯃꯣꯏꯒꯤꯗꯣ
ꯔꯦ ꯐ꯭ꯔꯣ ꯔꯤ ꯄꯨ ꯄꯨꯈ꯭ꯔꯤ ꯁꯥꯏꯠꯇ
ꯇꯣ ꯆꯅꯤ
ꯑꯗꯨꯗꯨꯗꯤꯂꯄꯦ ꯍꯦ ꯆꯗꯤꯅꯤ ꯀꯣ
ꯑ ꯑꯦꯉ ꯁꯤ ꯆꯥꯅꯤꯡꯗꯦ ꯑꯩꯗꯤ
ꯃꯤ ꯌꯥꯕꯒꯅꯤ
ꯎꯝ
ꯑꯁ ꯅꯍꯥꯟ ꯅꯍꯁ ꯦꯁ ꯍꯥꯎꯥꯎ ꯍ
ꯍ ꯍꯌꯦꯡꯒꯨꯝꯕ ꯌꯥꯒꯗ ꯀꯣ
ꯈꯪꯗꯦ
ꯑꯦꯛꯖꯥꯝ ꯂꯣꯏꯔꯒ ꯁꯤꯁ ꯄꯩꯁꯥ ꯌꯥꯝ
ꯃꯥꯅꯤꯗꯤꯦ ꯄꯩꯁꯥ ꯈꯔ ꯂꯥꯛꯗꯤ ꯆꯥꯕꯒꯤ ꯇꯥꯕ ꯌꯥ ꯣ ꯅꯤꯡꯅ
ꯑ
ꯑꯦ ꯆꯥꯛ ꯆꯨꯛꯁ ꯆꯥꯔꯒꯛꯁꯤꯕ ꯍꯥꯏꯕꯗꯤ ꯕꯤꯁꯇ꯭ꯔꯤꯒꯤ ꯍꯤꯗꯥꯛ ꯆꯥꯕꯒꯤꯀꯣ ꯑꯁ ꯃꯄꯥꯟ ꯊꯣꯛꯄꯗꯤ ꯌꯥꯝ ꯌꯥꯝ ꯆꯥꯡ ꯅꯥꯏꯅ ꯊꯣꯛꯄꯅꯦꯍꯦ ꯑꯩꯗꯣ
ꯑꯩꯒꯤꯗꯤ ꯍꯤꯗꯥꯛ ꯆꯥꯗ꯭ꯔꯁꯨ ꯑꯗꯨꯃꯥꯏꯅ ꯇꯧꯋꯦꯗ ꯏ ꯑꯅꯤ
ꯑꯩ ꯀ꯭ꯔꯤ ꯍꯥꯏꯁꯤꯔꯥ ꯅꯝꯕꯔ ꯇ ꯇꯧꯅꯤꯡꯕꯒꯨꯝ ꯇꯧꯅꯤꯡꯗꯕꯒꯨꯝ ꯂꯩꯕꯗꯣ ꯂꯤꯁꯇ꯭ꯔꯤꯒꯤ ꯍꯤꯗꯥꯛ ꯆꯥꯔꯗꯤ ꯈꯔ ꯂꯩꯔꯗꯤ ꯇꯧꯅꯤꯡꯔꯛꯀꯅꯤ ꯑꯗꯨꯒꯤ ꯌꯥꯝ ꯐꯩꯌꯦ
ꯎ ꯑꯣ ꯋꯥꯟꯒꯤ ꯎꯁꯃꯥꯒꯤ ꯏꯁꯄ꯭ꯔꯤꯟ ꯁꯣꯠ ꯊꯥꯗꯕ ꯃꯥꯜꯂꯦ ꯑꯗꯨ ꯅꯨꯄꯥꯗꯨꯗ ꯚꯦꯔꯤꯐꯥꯏ ꯇꯧꯅꯤꯡꯉꯥꯏꯗꯣ ꯁꯟꯗꯦꯗꯅꯤꯅ
ꯎꯝ ꯃꯥ ꯇꯦꯛꯁ ꯊꯥꯕꯒꯤ ꯑꯣꯏꯔꯝꯒꯅꯤ
ꯑꯩꯅ ꯃꯥꯔ ꯄꯤꯗꯕ ꯃꯥꯜꯂꯦ ꯃꯥꯒꯤ ꯃꯤ ꯑꯅꯤꯒꯨꯝꯕꯒꯤꯗꯤ ꯑꯁ ꯏꯁꯀ꯭ꯔꯤꯟ ꯁꯣꯠ ꯊꯥꯈꯤꯕꯅꯦ ꯃꯉꯣꯟꯗ ꯑꯗꯨ ꯅꯨꯄꯥꯗꯣ
ꯑ
ꯆꯇꯥꯁꯨ ꯎꯗꯦ ꯍꯧꯗꯤꯗꯨꯏ ꯅꯨꯄꯥꯒꯤꯗꯣ
ꯀꯗ ꯎꯗ ꯅꯍꯥꯟ ꯔꯦ ꯀ ꯗ ꯍꯥꯏꯁꯨ
ꯎ ꯃꯣꯏꯒꯤꯁꯨ ꯃꯤ ꯌꯥꯝꯒꯗꯤ ꯃꯣꯏ ꯁꯈꯔ ꯂꯏꯕꯤꯒꯦꯔ ꯀꯣꯒ ꯇꯗ
ꯃꯤ ꯌꯥꯝꯔꯗꯤ ꯂꯥꯛꯄꯒꯤꯅꯦ ꯃꯣꯏꯁꯨ ꯐ꯭ꯔꯤꯒꯤꯗꯤ ꯇꯧꯕꯤꯔ꯭ꯔꯦ ꯁꯣꯏꯕ
ꯑꯣ
ꯁ
ꯑ
ꯑ ꯑꯣ ꯈ ꯑꯣ ꯎ
ꯍꯥꯎ ꯑꯗꯨ ꯁꯨ ꯂꯣꯏꯔꯤꯦꯗ ꯂꯥꯏꯅꯥ ꯂꯩꯕ꯭ꯔꯥ ꯂꯩꯇꯕ꯭ꯔꯥ ꯂꯥꯛꯄ ꯌꯥꯔꯕꯅꯦ ꯆꯔꯖꯥꯔ ꯄꯥꯏꯔꯒ ꯂꯥꯛꯄ ꯍꯧꯔꯒꯦ ꯍꯣꯏ ꯆꯥꯁꯦ ꯑꯩ
ꯎꯝ
ꯆꯥꯁꯤ ꯆꯥꯁꯤ
ꯑꯁ ꯑꯩꯈꯣꯏꯒꯤꯁꯦ ꯃꯤ ꯈꯔ ꯌꯥꯝꯃ꯭ꯔꯗꯤ
ꯍꯣꯏ ꯀꯥꯏ ꯂꯩꯇꯦ ꯦꯅꯥꯗꯁꯨ ꯍꯥꯏꯅꯤꯡꯉ ꯕꯥ ꯇꯧꯅꯤ ꯑꯣꯏꯣꯏꯦ ꯇꯨꯒꯤꯦ ꯑꯥ
ꯎꯝ
ꯃꯤꯁꯦꯟ ꯁꯨꯕꯅ ꯑꯩꯕ꯭ꯔꯥ ꯍꯥ
ꯦ ꯇꯥꯛꯥꯁ ꯔꯨꯝꯝꯕ ꯊꯝꯃꯅꯅ ꯑ
ꯇꯜꯂꯦ
ꯎꯝ ꯎ ꯄꯇꯥꯁꯒꯨꯝꯕ ꯊꯝꯃꯒ ꯃꯤ ꯂꯥꯛꯗꯤ ꯍꯣꯏ ꯈꯥꯡꯕ ꯃꯤ
ꯎꯝ ꯇꯧꯅꯤꯡꯒꯅꯤ ꯗꯔ ꯃꯅꯥꯇ ꯆꯪꯒ ꯆꯁꯤꯡꯖꯨ ꯆꯥꯔꯒ ꯑꯃ ꯣ ꯁꯅꯥꯃ ꯆꯥꯂ ꯖꯒꯅꯤ ꯍꯥꯏꯒ
ꯑ